ꯍꯜꯂꯣ ꯏꯃꯥꯟꯅꯕꯤ ꯑ ꯅꯪ ꯃꯤ ꯀꯌꯥꯃꯨꯛ ꯍꯥꯏꯖꯤꯟꯈ꯭ꯔꯒꯦ
ꯑ ꯃꯤꯁꯦ ꯆꯥꯎꯔꯥꯛꯄ ꯑꯃ ꯃꯤ ꯀꯨꯟꯊ꯭ꯔꯥꯃꯨꯛꯇꯤ ꯁꯨꯕ ꯃꯥꯜꯂꯦ ꯑꯩꯅ ꯈꯟꯕꯗ
ꯑꯩ ꯑꯩꯅ ꯍꯥꯏꯕꯗꯅ ꯃꯤ ꯅꯤꯐꯨꯃꯨꯛꯇꯤ ꯁꯨꯔꯦꯕꯀꯣ ꯑꯔꯦꯝꯕꯖꯦ ꯏꯕꯥꯟꯅꯤ ꯇꯪꯈꯥꯏ ꯇꯪꯈꯥꯏꯃꯨꯛ ꯌꯦꯟꯅꯔꯁꯦ ꯑꯗꯨꯒ ꯄꯥꯎꯗꯨ ꯂꯣꯏꯅ ꯁꯨꯅ ꯀ꯭ꯂꯥꯁꯇꯨ ꯄꯨꯂꯞ ꯄꯨꯟꯅ ꯍꯥꯏꯅꯕ
ꯍꯣꯏ ꯍꯣꯏ ꯃꯣꯏ ꯐꯣꯟ ꯇꯧꯕꯗꯣ ꯄꯥꯏꯔꯛꯇꯕꯖꯨ ꯌꯥꯎꯋꯦꯕꯀꯣ
ꯑꯥ
ꯑꯗꯨꯗꯨꯅ ꯀ꯭ꯂꯥꯁꯇ ꯑꯗꯨꯃꯥꯏ ꯑꯍꯣꯏ ꯀ꯭ꯂꯥꯁꯇ ꯂꯥꯛꯑꯒ ꯄꯨꯟꯅ ꯍꯥꯏꯄꯥꯅ ꯐꯔꯅꯤ
ꯍꯣꯏ ꯀ꯭ꯂꯥꯁꯇꯣ ꯁꯨꯝ ꯂꯥꯛꯇꯕꯒꯨꯝꯕ ꯌꯥꯎꯋꯤꯗꯅ ꯐꯣꯟ ꯄꯥꯏꯔꯛꯇꯕꯁꯤꯡꯗꯣ ꯀꯩꯅꯣ ꯇꯧꯔꯁꯦ ꯑꯝ ꯃꯦꯁꯦꯁ ꯑꯣꯏꯔꯖꯨ ꯑꯗꯨꯝ ꯊꯥꯖꯤꯜꯂꯖꯦ ꯑꯗꯨꯒ ꯃꯣꯏꯗꯣ ꯂꯥꯛꯅꯤ ꯂꯥꯛꯑꯣꯏꯗꯣ ꯄꯥꯎꯗꯣ ꯑꯗꯨꯝ ꯍꯥꯏꯔꯛꯅꯕꯀꯣ ꯑꯗꯨꯒ ꯃꯤ ꯃꯁꯤꯡꯗꯨ ꯄꯥꯊꯣꯛꯅꯕ
ꯑꯥ ꯑꯗꯨꯅ ꯐꯗꯧ ꯃꯥꯜꯂꯦ
ꯑ ꯏꯕꯥꯟꯅꯤꯅ ꯄꯣꯠ ꯆꯩ ꯀꯩꯀꯥꯗꯨꯖꯨ ꯂꯣꯏ ꯂꯥꯡꯗꯣꯏꯅꯤꯅ ꯀꯩꯀꯩꯅꯣ ꯈꯔ ꯇꯧꯅꯕ
ꯑꯗꯨꯅꯦ ꯃꯤ ꯃꯁꯤꯡꯗꯣ ꯁꯤꯅ ꯁꯤꯅꯤ ꯈꯟꯗꯣꯛꯑꯗꯤ ꯄꯩꯁꯥꯗꯨꯁꯨ ꯁꯤꯅ ꯁꯤ ꯈꯥꯏꯕ ꯌꯥꯏꯅ ꯍꯥꯏ ꯌꯥꯏꯗꯅ
ꯍꯣꯏ ꯑꯗꯨꯅꯦ ꯑꯗꯨ ꯃꯦꯟ ꯇꯥꯗꯕꯒꯤꯅꯦ ꯑꯗꯣ ꯎꯝ ꯀꯩꯅꯣ ꯇꯧꯔꯤꯉꯩꯗ ꯑꯣꯖꯥꯁꯤꯡꯒꯤꯗꯤ ꯆ ꯍꯥꯟꯅ ꯈꯥꯏꯗꯣꯛꯎꯔꯁꯦ ꯍꯌꯦꯡꯁꯦ ꯏꯕꯥꯟꯅꯤ ꯀ꯭ꯂꯥꯁ ꯂꯥꯛꯄꯗ
ꯎꯝ ꯎꯝ
ꯑꯣꯖꯥꯒꯤꯗꯤ ꯈꯥꯏꯗꯣꯛꯑ ꯊꯝꯃꯁꯦ ꯑꯗꯒꯤꯗꯤ ꯀꯩꯅꯣꯗꯒꯤꯒ ꯄ꯭ꯔꯤꯟꯁꯤꯄꯥꯜꯗꯩ ꯄ꯭ꯔꯤꯟꯁꯤꯄꯥꯜꯒꯤꯗꯨꯖꯨ ꯆꯦ ꯀꯩꯅꯣꯗꯣ ꯏꯊꯣꯛꯑꯁꯦ
ꯏꯊꯣꯛꯑꯁꯦ ꯏꯊꯣꯛꯑꯁꯦ
ꯉꯁꯤ ꯑꯗꯨꯝ ꯏꯊꯣꯛ ꯌꯥꯔꯅꯤ
ꯈꯨꯏ ꯈꯔ ꯐꯖꯕꯗꯣ ꯑꯣꯏ ꯅꯪ ꯏꯊꯣꯔꯛꯑꯣ
ꯍꯣꯏ ꯉꯁꯤ ꯏꯊꯣꯔꯛꯑꯒꯦ ꯑꯗꯨꯒ ꯍꯌꯦꯡꯗꯣ ꯄꯤꯁꯤꯜꯂꯨꯔꯁꯦ ꯑ ꯄꯩꯁꯥꯗꯣ ꯈꯔ ꯈꯔ ꯊꯨꯅ ꯑꯗꯨꯝ ꯄꯤꯊꯣꯛ ꯍꯥꯏꯗꯤ ꯄꯤꯔꯛꯅꯕꯀꯣ ꯅꯠꯇ꯭ꯔꯗꯤ ꯃꯇꯝꯗꯨ ꯀꯨꯏꯁꯤꯜꯂꯛꯇ꯭ꯔꯝꯅꯤꯅ ꯏꯕꯥꯅꯤ ꯂꯥꯡꯕꯗꯣ ꯍꯣꯕꯦ ꯍꯣꯕꯦ ꯇꯧꯔꯅꯤꯕ
ꯑꯗꯨꯅꯦ ꯑꯗꯒꯤ ꯑꯥ ꯆꯠꯄꯖꯤꯒꯤ ꯃꯔꯨꯑꯣꯏꯅ ꯃꯣꯏꯗꯣ ꯀꯩꯀꯩ ꯄꯨꯔꯛꯅꯗꯣꯏꯅꯣꯗꯣ ꯑꯩꯈꯣꯏ ꯒ꯭ꯔꯨꯞꯇ ꯋꯥꯔꯤ ꯁꯥꯟꯅꯔꯖꯦ
ꯍꯣ ꯍꯣꯏ
ꯒ꯭ꯔꯨꯞ ꯑꯃ ꯁꯦꯝꯃꯖꯦ
ꯎꯝ ꯁꯦꯝꯃꯁꯦ ꯑꯗꯒꯤꯗꯤ ꯏꯕꯥꯅꯤꯅ ꯈ꯭ꯋꯥꯏ ꯃꯔꯨ ꯑꯣꯏꯕ ꯒꯥꯔꯤꯒꯤꯖꯨ ꯉꯥꯡꯅꯗꯣꯏꯅꯦ ꯒꯥꯔꯤꯒꯤ ꯗꯨꯨꯖꯨ ꯍꯥꯟꯅ ꯉꯥꯡꯅꯔ ꯊ ꯊꯝꯍꯧꯔꯖꯦ ꯍꯥꯏꯗꯤ ꯋꯥꯠꯅꯕ ꯀꯔꯤꯗꯣ ꯍꯥꯏꯅꯔꯒꯅꯦ ꯄꯩꯁꯥꯗꯨꯅ ꯀꯃꯥꯏ ꯀꯃꯥꯏ ꯇꯧꯕꯅꯣ ꯏꯕꯥꯅꯤ ꯁꯨꯔꯕꯅꯤꯅ ꯑꯗꯨꯝ ꯄꯩꯁꯥꯗꯨ ꯈꯔ ꯇꯤꯟ ꯊꯥꯗꯥꯔꯁꯤ ꯈꯔ ꯇꯥꯡꯅꯕ
ꯍꯣ ꯍꯣꯏ ꯍꯣꯏ ꯑꯗꯨꯅꯦ
ꯒꯥꯔꯤꯁꯦ ꯎꯝ ꯃꯤ ꯃꯁꯤꯡꯕꯨꯗꯤ ꯑꯣꯏꯗꯣꯏꯅꯦ ꯑꯗꯣ ꯑꯍꯨꯝꯃꯛꯇꯤ ꯑꯗꯨꯝ ꯑꯍꯨꯝ ꯐꯥꯎꯇꯤ ꯑꯗꯨꯝ ꯍꯥ ꯍꯥ ꯍꯥꯏꯗꯤ ꯍꯥꯏꯔꯁꯦ ꯑꯗꯨꯒ ꯍꯌꯦꯡ ꯍꯥꯡꯆꯤꯠꯇꯨ ꯃꯌꯥꯝꯒꯤ ꯋꯥꯗꯨ ꯄꯨꯂꯞ ꯇꯥꯔꯒ ꯑꯗꯨꯗ ꯑꯣꯏꯅ ꯑꯔꯣꯏꯕ ꯑꯣꯏꯅ ꯑꯝ ꯀꯩꯅꯣ ꯇꯪ ꯇꯥꯕꯥ ꯑꯃ ꯍꯥꯏꯔꯛꯑꯒꯦꯅ ꯍꯥꯏꯅꯔ ꯊꯝꯃꯖꯦꯕ
ꯎꯝ ꯕꯁꯇꯣ ꯑꯍꯨꯝꯅ ꯀꯣꯟꯅꯗꯧ ꯃꯥꯜꯂꯤ
ꯑꯥ ꯑꯍꯨꯝꯃꯨꯛꯇꯤ ꯑꯗꯨꯝ ꯆꯪꯗꯧ ꯃꯥꯜꯂꯦꯕ ꯑꯣꯖꯥꯁꯨ ꯑꯗꯨꯝ ꯈꯔ ꯌꯥꯎꯔꯛꯇꯣꯏꯅꯤꯅꯀꯣ
ꯎꯝ ꯎꯝ
ꯑꯗꯒꯤꯗꯤ ꯀꯩꯅꯣꯗꯣ ꯎꯝ ꯀꯣꯂꯤꯛ ꯀꯩꯀꯥ ꯋꯥꯏꯕꯩꯗꯣ
ꯎꯝ ꯎꯝ
ꯑ ꯅꯣꯏ ꯅꯣꯏ ꯂꯩꯀꯥꯏꯗ ꯀꯣꯂꯤꯛ ꯋꯥꯏꯕꯝ ꯑꯃ ꯂꯩꯕꯗꯣ
ꯂꯩ ꯂꯩ
ꯑꯥ ꯑꯗꯨꯗꯣ ꯍꯌꯦꯡ ꯀꯩꯅꯣ ꯀ꯭ꯂꯥꯁ ꯍꯜꯂꯛꯄꯩꯗꯣ ꯑꯗꯨꯗ ꯅꯪ ꯒꯥꯔꯤꯗꯨꯗ ꯏꯕꯥꯅꯤ ꯆꯠꯃꯤꯟꯅꯔꯨꯔꯁꯦ ꯑꯗꯨꯒ ꯀꯣꯂꯤꯛ ꯋꯥꯏꯕꯩꯗꯣ ꯍꯪꯉꯨꯔꯖꯦ ꯑꯝꯇ
ꯍꯣꯏ ꯃꯣꯏ ꯑ ꯀꯣꯔꯐꯨꯖꯦ ꯀꯌꯥ ꯇꯧꯁꯤꯒꯦ
ꯀꯣꯔꯐꯨꯁꯦ
ꯆꯥꯛꯀꯤ ꯑꯃ
ꯑ ꯑꯗꯩꯗꯤ ꯏꯟꯖꯥꯡꯒꯤ ꯏꯟꯖꯥꯡꯒꯤ ꯑꯅꯤ ꯅ ꯆꯥꯛꯀꯤ ꯑꯃꯅ ꯀꯣꯟꯅꯒꯗ꯭ꯔꯣ
ꯀꯣꯟꯅꯗꯧ ꯃꯥꯟꯗꯦ
ꯑꯅꯤꯃꯨꯛꯅ ꯇꯧ ꯑꯅꯤꯃꯨꯛꯅ ꯐꯗꯧ ꯃꯥꯜꯂꯦ
ꯑꯅꯤꯃꯨꯛ ꯇꯧꯔꯁꯤ
ꯆꯥꯛꯀꯤ ꯑꯅꯤ ꯑꯃꯅꯦ ꯏꯟꯖꯥꯡ ꯏꯟꯖꯥꯡꯒꯤ ꯗꯣ ꯑꯅꯤꯃꯨꯛꯇꯤ ꯑꯗꯨꯝ ꯌꯥꯗꯧ ꯃꯥꯜꯂꯦꯀꯣ ꯀꯥꯡꯕꯨ ꯀꯩꯀꯥ ꯑꯗꯨꯝ ꯌꯥꯎꯕꯅꯤꯅ
ꯁꯨꯃꯥꯏ ꯇꯧꯔꯁꯦ ꯏꯟꯖꯥꯡꯗꯣ ꯉꯥ ꯊꯣꯡꯕ ꯑꯃ ꯌꯦꯟ ꯊꯣꯡꯕ ꯑꯃ ꯇꯧꯔꯁꯦꯀꯣ ꯍꯥꯏꯗꯤ ꯑꯣꯖꯥꯖꯤꯡꯗꯣ ꯑꯍꯜ ꯑꯣꯏꯔꯛꯄꯒꯤ ꯌꯦꯟ ꯊꯣꯡꯕ ꯆꯥꯗꯕ ꯃꯌꯥꯝ ꯌꯥꯎꯋꯤꯗꯅ ꯑꯗꯨꯃꯥꯏ ꯇꯧꯔꯁꯤ
ꯍꯣꯏ ꯍꯣꯏ
ꯑꯗꯒꯤ ꯎꯝ ꯏꯔꯣꯝꯕ ꯃꯆꯜ ꯑꯃ ꯍꯥꯞꯄꯁꯦ
ꯏꯔꯣꯟꯕꯅꯦ ꯆꯝꯐꯨꯠꯁꯨ ꯍꯥꯞꯀꯦ ꯍꯥꯏꯔꯛꯀꯅꯤ ꯑꯣꯖꯥꯁꯤꯡꯗꯣ
ꯑꯥ ꯑꯥ ꯑꯥ ꯑꯗꯤ ꯁꯂꯥꯥꯛ ꯁꯂꯥꯗ ꯃꯆꯥ ꯑꯃꯒ ꯍꯥꯞꯄꯁꯦ
ꯌꯥꯏ ꯌꯥꯏ ꯁꯂꯥ ꯁꯤꯡꯖꯨꯁꯨ ꯍꯥꯞꯄ ꯌꯥꯏꯌꯦ ꯁꯤꯡꯖꯨ ꯇꯧꯁꯦꯗꯅ
ꯌꯥꯏꯌꯦ ꯃꯤꯃꯤꯁꯤꯡꯁꯨ ꯇꯧꯁꯤꯔꯥ
ꯌꯥꯏꯌꯦ ꯑꯗꯨꯝ ꯃꯤꯅꯤꯗꯨꯅ ꯈꯔ ꯌꯥꯝꯃꯤ ꯊꯣꯛꯇꯣ ꯃꯥꯜꯂꯦ ꯃꯤꯁꯨ ꯌꯥꯝꯕꯅꯤꯅꯀꯣ
ꯎꯝ ꯎꯝ
ꯃꯤꯃꯤꯗꯨꯕꯨ ꯇꯧꯔꯁꯦ ꯑꯗꯒꯤꯗꯤ ꯑ ꯀꯩꯅꯣꯒ ꯏꯁꯤꯡꯒꯤꯁꯨ ꯍꯥꯏꯅꯍꯧꯗ ꯌꯥꯔꯣꯏ
ꯃꯥ ꯏꯁꯤꯡꯒꯤꯁꯨ ꯃꯔꯨꯏ ꯑꯣꯏꯅ
ꯑꯩꯈꯣꯏꯒꯤ ꯑꯩꯈꯣꯏ ꯀꯩꯅꯣꯗ ꯗꯤꯄꯥꯔꯠꯃꯦꯟꯗ ꯏꯁꯤꯡ ꯆꯥ ꯕꯣꯇꯜꯗꯣ ꯎ ꯑꯩꯅ ꯉꯁꯥꯏ ꯊꯦꯡꯅꯔꯛꯄꯗ ꯑꯍꯨꯝ ꯃꯨꯛꯇꯤ ꯂꯩꯍꯧꯕ ꯃꯥꯜꯂꯦ
ꯑꯗꯣ ꯀꯌꯥ ꯍꯥꯞꯆꯤꯟꯁꯤꯒꯦ
ꯏꯁꯤꯡ ꯏꯁꯤꯡꯖꯁꯦ ꯈꯔ ꯌꯥꯝꯗꯤ ꯍꯨꯕꯅ ꯐꯗꯧ ꯃꯥꯜꯂꯦ ꯑꯍꯨꯝꯗꯨꯃꯗꯤ ꯑꯗꯨꯝ ꯍꯥꯟꯅ ꯌꯥꯔꯅꯤ ꯅꯣꯏ ꯌꯨꯝꯗꯒ ꯖꯥꯔ ꯑꯍꯥꯡꯕꯒ ꯂꯩꯕ꯭ꯔꯣ
ꯖꯥꯔ ꯑꯍꯥꯡꯕꯁꯦ ꯑꯃꯗꯤ ꯂꯩꯔꯝꯗꯧ ꯃꯥꯜꯂꯦ ꯑꯩꯅ ꯈꯟꯕꯗ
ꯑꯩꯈꯣꯏꯒꯤ ꯑꯅꯤꯃꯨꯛ ꯂꯩꯕꯅꯦꯕꯀꯣ ꯑꯗꯨꯗꯤ ꯑꯍꯨꯝ ꯃꯉꯥ ꯇꯔꯨꯛ ꯑ
ꯑ ꯑꯋꯥꯠꯄꯗꯣ ꯑꯗꯨꯝ ꯂꯩꯔꯁꯦ ꯑꯗꯨꯒ ꯄꯨꯟꯅ ꯇꯔꯨꯛ ꯇꯔꯦꯠꯃꯨꯛ ꯄꯨꯔꯁꯦ
ꯍꯣ ꯍꯣꯏ ꯑꯗꯨꯃꯥꯏꯅ ꯐꯗꯧ ꯃꯥꯜꯂꯦ ꯍꯥꯏꯗꯤ ꯑꯩꯈꯣꯏꯗꯤ ꯂꯩꯕꯗꯨꯏ ꯗꯤ ꯄꯩꯁꯥꯃꯨꯛꯇꯣ ꯀꯩꯅꯣ ꯇꯧꯗ꯭ꯔꯗꯤ ꯄꯨꯜꯂꯞ ꯂꯩꯗ꯭ꯔꯗꯤ ꯄꯩꯁꯥꯗꯨ ꯇꯥꯔꯦꯗꯅ
ꯎꯝ
ꯑꯈꯣꯏꯒꯤ ꯑꯈꯣꯏꯔꯣꯝꯒꯤ ꯑꯃ ꯏꯁꯤꯡ ꯏꯁꯤꯡ ꯀꯔꯤ ꯀꯔꯤ ꯍꯥꯏꯗꯣꯏꯅ ꯃꯣꯏ ꯖꯥꯔꯒꯤ ꯍꯥꯠꯐꯝ ꯑꯃ ꯂꯩꯕꯗꯣ
ꯎꯝ ꯎꯝ
ꯃꯣꯏꯗꯤ ꯍꯥꯜꯂꯗꯤ ꯂꯨꯄꯥ ꯀꯨꯟ ꯀꯨꯟꯊ꯭ꯔꯥꯗ ꯑꯗꯨꯝ ꯌꯥꯏꯑꯕꯁꯤꯡ ꯈꯤꯇꯪ ꯍꯥꯟꯕꯅꯤꯅ
ꯎꯝ
ꯍꯣ ꯍꯣꯏ ꯑꯗꯨꯗꯒꯤ ꯍꯣꯡꯅ ꯑꯗꯨꯝ ꯂꯧꯔꯁꯦ ꯑꯩ ꯑ ꯍꯥꯏꯔꯝꯃꯒꯦꯕ ꯄꯥꯎꯗ ꯁꯨꯃꯥꯏ ꯁꯨꯃꯥꯏꯅ ꯎꯝ ꯎꯞꯆꯠꯇꯣ ꯂꯩꯌꯦ ꯑꯗꯨꯤ ꯅꯪꯅꯕꯗꯤ ꯍꯥꯏꯔꯝꯃꯒꯦ ꯑꯩꯈꯣꯏ ꯂꯩꯀꯥꯏ ꯑꯗꯨꯝ ꯑꯣꯏꯕꯅꯤꯅ
ꯎꯝ ꯑꯗꯒꯤ ꯏꯕꯥꯅꯤꯁꯦ ꯑꯃꯨꯛꯇꯪꯗꯤ ꯎꯅꯈꯤꯕ ꯐꯩ ꯍꯥꯏꯗꯤ ꯐꯝꯃꯤꯟꯅꯔꯒꯀꯣ ꯄꯩꯁꯥꯅ ꯁꯤ ꯆꯪꯕ ꯏꯟꯖꯥꯡꯒꯤꯅ ꯁꯤ ꯆꯪꯕ ꯑꯗꯒꯤ ꯄꯥꯊꯣꯛꯇꯗꯤ ꯌꯥꯔꯣꯏ
ꯎꯝ ꯍꯌꯦꯡꯁꯦ ꯄꯨꯂꯞ ꯇꯧꯔꯁꯦ ꯀ꯭ꯂꯥꯁ ꯂꯥꯛꯄꯩꯗꯨꯗ
ꯌꯥꯏꯌꯦ
ꯆꯦ ꯆꯥꯡ ꯑꯃ ꯄ꯭ꯔꯤꯟꯁꯤꯄꯥꯜꯒꯤꯗ ꯄꯤꯁꯤꯜꯂꯝꯃꯅꯤ ꯑꯗꯒꯤꯗꯤ ꯀ꯭ꯂꯥꯁ ꯌꯥꯎꯔꯒ ꯕ꯭ꯔꯦꯛ ꯊꯥꯔꯛꯄ ꯑꯩꯈꯣꯏꯗꯨꯗ ꯄꯥꯊꯣꯛꯅꯔꯁꯦ ꯑꯗꯩꯗꯤ ꯂꯣꯏꯔꯛꯄꯩꯗꯨꯗꯅ ꯅꯣꯏꯒꯤꯗ ꯆꯠꯂꯨꯔꯁꯦ ꯀꯣꯔꯐꯨ ꯀꯩꯀꯥꯗꯣ ꯋꯥꯏꯅꯕ ꯑꯗꯨꯒ ꯏꯁꯤꯡꯒꯤꯗꯨꯕꯨꯗꯤ ꯑꯩ ꯑꯗꯨꯝ ꯍꯟꯕꯒꯤ ꯂꯝꯕꯤꯗ ꯑꯗꯨꯝ ꯍꯥꯏꯔꯝꯕ ꯌꯥꯔꯅꯤꯕ
ꯎꯝ ꯎꯝ ꯑꯗꯨꯃꯥꯏꯅ ꯇꯧꯁꯦ
ꯑꯥ ꯑꯥ ꯑꯗꯨꯒ ꯀꯩꯅꯣꯅꯤꯅꯦꯍꯦ ꯁꯤꯂꯤꯟꯗꯔꯗꯣ ꯁꯤꯂꯤꯦꯟꯗꯔ
ꯑꯃ ꯃꯆꯥ ꯑꯃ ꯂꯩꯕꯗꯣ
ꯑꯥ ꯑꯩꯈꯣꯏ ꯑꯈꯣꯏ ꯗꯤꯄꯥꯔꯠꯃꯦꯟꯗ ꯁꯤꯂꯤꯟꯗꯔ ꯑꯆꯧꯕ ꯑꯃꯒ ꯃꯆꯥ ꯄꯤꯖꯨ ꯀꯃ ꯑꯄꯤꯛꯄꯗꯣ ꯌꯥꯝ ꯀꯟ ꯄꯤꯛꯄ ꯅꯠꯇꯕ ꯀꯃꯥꯏ ꯍꯥꯏꯗꯣꯏꯅꯣ ꯈꯪꯗꯦ ꯍꯧꯕꯅꯦ
ꯑꯗꯨ ꯄꯨꯔꯁꯦ
ꯑꯗꯨꯃꯗꯤ ꯄꯨꯔꯅꯤꯕꯀꯣ ꯑꯗꯨ ꯀꯌꯥꯝ ꯌꯥꯎꯒꯦ ꯑꯗꯣ ꯌꯦꯡꯊꯣꯛꯇ꯭ꯔꯗꯤ ꯍꯥꯏꯗꯤ ꯒꯦꯁꯇꯨ ꯌꯥꯝ ꯌꯥꯎꯔꯝꯗ꯭ꯔꯗꯤꯅꯦ ꯑꯃꯨꯛ ꯕꯦꯔꯥ ꯀꯥꯔꯛꯀꯅꯤꯕ ꯍꯌꯦꯡꯗꯨ ꯌꯦꯡꯉꯁꯤꯁꯦ ꯄꯨꯂꯞ ꯄꯨꯟꯅꯀꯣ ꯑ ꯑꯇꯩꯗꯤ ꯑꯁ ꯑꯇꯩꯗꯤ ꯍꯌꯦꯡ ꯃꯤꯒꯤ ꯃꯤꯒꯤ ꯃꯈꯥ ꯄꯣꯟꯅ ꯑꯗꯨꯝ ꯄꯥꯊꯣꯛꯑꯁꯦꯗ ꯀꯃ ꯀꯃꯥꯏꯅ ꯇꯧꯕꯅꯣꯗꯣ ꯑ ꯈ꯭ꯋꯥꯏ ꯃꯔꯨ ꯑꯣꯏꯕ ꯑꯃ ꯋꯥ ꯕꯦꯅꯔꯗꯣ
ꯎꯝ
ꯍꯥꯏꯗꯤ ꯕꯦꯅꯔ ꯅꯝꯍꯧꯕ ꯌꯥꯔꯅꯤ
ꯎꯝ
ꯕꯁꯀꯤ ꯃꯃꯥꯡ ꯊꯦꯠꯅꯕ ꯑꯍꯨꯝꯃꯨꯛ ꯅꯝꯗ ꯌꯥꯔꯣꯏꯅꯦ ꯑꯃꯈꯛꯇꯪ ꯑꯣꯏꯅ ꯅꯝꯖꯦ ꯍꯥꯏꯔꯣ ꯑꯍꯨꯝ ꯄꯨꯂꯞ ꯉꯝꯁꯤꯔꯣ
ꯎꯝ ꯄꯩꯁꯥ ꯈꯔ ꯆꯪꯗꯅꯕ ꯑꯃꯈꯛꯇ ꯅꯝꯃꯁꯤꯗ
ꯍꯣꯏꯗ ꯃꯃꯥꯡ ꯊꯪꯕꯗꯨꯗ ꯊꯦꯠꯈ꯭ꯔꯥ ꯂꯣꯏꯔꯦ
ꯎꯝ
ꯇꯧꯔꯨꯔꯁꯦ ꯑꯃꯈꯛꯇꯪ ꯑꯗꯨꯅ ꯀꯣꯂꯦꯖ ꯃꯅꯥꯛꯇ ꯂꯩꯕ ꯀꯩꯅꯣꯗꯣ ꯖꯦ ꯔꯣꯛꯁ ꯇꯧꯐꯝꯗꯣ ꯑꯗꯨꯗ ꯑꯣꯏꯅ ꯅꯝꯃꯁꯦ
ꯑꯗꯣ ꯆꯠꯄꯒꯤ ꯃꯐꯝꯁꯦ
ꯎꯝ
ꯑ ꯃꯔꯤ ꯃꯉꯥ ꯑꯩꯈꯣꯏꯅ ꯏꯊꯣꯛꯑꯁꯦꯕꯀꯣ ꯑꯗꯨꯒ ꯍꯌꯦꯡꯁꯦ ꯀ꯭ꯂꯥꯁ ꯂꯥꯛꯄꯁꯤꯗ ꯃꯣꯏꯁꯦ ꯈꯜꯍꯜꯂꯁꯦ ꯀꯝꯕ ꯄꯥꯝꯒꯦꯗꯣ
ꯍꯣ ꯍꯣ ꯍꯣꯏ ꯎꯝ
ꯑꯗꯨꯃꯥꯏꯅ ꯇꯧꯔ ꯆꯠꯁꯦ ꯑꯁ ꯑꯇꯩ ꯂꯥꯏꯔꯤ ꯑꯩꯗꯤ ꯀꯣꯏꯆꯠꯄꯒꯤ ꯐꯣꯇꯣ ꯀꯥꯞꯄꯗꯣ ꯑꯗꯨꯇꯅꯦ ꯑꯩꯅ ꯉꯥꯏꯔꯤꯁꯦ
ꯑꯦꯍ ꯀꯦꯃꯦꯔꯥꯃꯦꯟ ꯑꯃ ꯅꯦꯛꯁꯤꯔꯥ
ꯀꯦꯃꯦꯔꯥꯃꯦꯟ ꯑꯃ ꯅꯦꯛꯎꯕꯗ ꯄꯩꯁꯥ ꯂꯤꯁꯤꯡ ꯀꯨꯟꯊ꯭ꯔꯥ ꯅꯤꯐꯨ ꯄꯤꯌꯣ ꯍꯥꯏꯔꯛꯀꯅꯤ ꯏꯕꯦꯝꯃ
ꯑꯁ ꯀꯦꯃꯦꯔꯥꯃꯦꯟ ꯑꯃ ꯌꯥꯝ ꯀꯟꯅ ꯀꯩꯅꯣ ꯇꯧꯕ ꯅꯠꯇꯕꯤꯗ ꯑꯁ ꯀꯩꯅꯣꯗꯣ ꯑ ꯀꯔꯤꯕ ꯃꯃꯤꯡ ꯀꯥꯎꯊꯣꯛꯈꯔꯦꯅꯦ ꯑꯃ ꯗꯥꯗꯥ ꯑꯃ ꯑꯗꯨꯝ ꯀꯧꯕꯗꯣ ꯑꯈꯣꯏꯅ ꯐꯪꯁꯟꯒꯨꯝꯕ ꯇꯧꯕ ꯀꯥꯟꯗ ꯑ
ꯑꯋꯥꯡꯕꯗꯨ ꯅꯠꯇ꯭ꯔꯣ
ꯍꯣ ꯍꯣ ꯍꯣꯏ ꯃꯥꯗꯤ ꯑꯗꯨꯝ ꯑꯩꯈꯣꯏ ꯃꯁꯦꯟ ꯑꯗꯨꯝ ꯄꯨꯟꯅ ꯂꯩꯔꯕꯅꯤꯅ ꯍꯣꯡꯅ ꯑꯗꯨꯝ ꯇꯧꯕꯤꯌꯣ ꯍꯥꯏ ꯌꯥꯅꯤꯕ
ꯌꯥꯏꯅꯦ
ꯃꯥ ꯅꯦꯛꯑꯒ ꯑꯗꯨꯝ ꯎꯝ ꯀꯩꯅꯣꯁꯨ ꯑꯣꯏꯍꯧꯅꯕ ꯍꯌꯦꯡꯋꯥꯏ ꯅꯤꯡꯁꯤꯡꯅꯕ ꯅꯤꯡꯁꯤꯡ ꯈꯨꯗꯝ ꯑꯣꯏꯍꯧꯅꯕ
ꯍꯣꯏꯅꯦ ꯑꯈꯣꯏꯗꯣ ꯑꯄꯨꯟꯕ ꯐꯣꯇꯣ ꯀꯥꯞꯇꯕꯁꯨ ꯌꯥꯔꯣꯏ ꯅꯠꯇ꯭ꯔꯥ
ꯍꯣꯏ
ꯑꯗꯨ ꯃꯥ ꯀꯥꯞꯍꯜꯂꯒ ꯑꯗꯒꯤ ꯄꯩꯁꯥꯗꯣ ꯈꯔ ꯈꯥꯏꯖꯤꯟꯅꯔ ꯄꯤꯒ꯭ꯔ ꯂꯣꯏꯔꯦ ꯂꯥꯛꯏꯕ ꯃꯌꯥꯝꯗꯨ ꯅꯨꯄꯤ ꯃꯌꯥꯝꯗꯨꯅ ꯐꯣꯇꯣ ꯀꯥꯞꯄꯤꯌꯨ ꯀꯥꯞꯄꯤꯌꯨ ꯇꯧꯔꯛꯀꯅꯤ
ꯇꯧꯅꯤ ꯇꯧꯅꯤ
ꯏꯕꯦꯝꯃꯥ ꯄꯩꯁꯥꯇꯣ ꯏꯕꯥꯅꯤ ꯁꯤꯜꯂꯥꯝꯕ ꯀꯧꯕꯅꯤꯅ ꯄꯩꯁꯥꯗꯣ ꯈꯔꯁꯨ ꯆꯪꯉꯅꯤ ꯏꯕꯥꯅꯤꯗꯒꯤ
ꯑꯣꯍ ꯇꯧꯔꯁꯦ ꯑꯗꯨꯅ ꯐꯔꯅꯤ ꯑꯗꯩꯗꯤ ꯃꯣꯏ ꯃꯣꯏ ꯄꯥꯝꯕꯗꯣ ꯑꯗꯨꯝ ꯋꯦꯕꯁꯥꯏꯠꯇ ꯊꯥꯒꯠꯂꯗꯤ ꯏꯁꯥ ꯏꯁꯥꯅ ꯑꯗꯨꯝ ꯂꯧꯊꯣꯛꯅ ꯌꯥꯔꯦꯗꯅ
ꯃꯥꯅꯦ ꯃꯥꯅꯦ ꯃ‌ꯣ ꯍꯔꯥꯎꯕꯗ ꯂꯣꯏꯔꯅꯦ ꯍꯥꯏꯕ ꯅꯪꯕꯣ
ꯑꯁ ꯃꯣꯏꯗ ꯅꯠꯇꯦ ꯑꯩꯁꯨ ꯑꯩꯁꯨ ꯃꯊꯨꯝ ꯃꯔꯥꯡ ꯍꯧꯗꯣꯏꯅꯦꯃꯤ ꯅꯪꯕꯣ
ꯑꯩꯖꯨꯅꯦꯃꯦ ꯁꯤ ꯌꯥꯔꯕ ꯁꯤ ꯌꯥꯔꯕꯅ ꯐꯣꯇꯣꯁꯦ ꯄꯣꯁ ꯇꯧꯕꯗ
ꯎꯝ ꯑꯩꯗꯤ ꯕꯤꯗꯤꯑꯣꯒ ꯌꯥꯝ ꯅꯝꯅꯤꯡꯉꯦ ꯍꯥꯏꯕ ꯆꯥꯛ ꯊꯣꯡꯕꯒꯤꯒ ꯑꯗꯩꯗꯤ ꯑꯈꯣꯏ ꯃꯌꯥꯝ ꯂꯥꯡꯕꯒꯤ ꯊꯥꯕꯜ ꯆꯣꯡꯕꯒꯤ ꯏꯁꯩ ꯁꯛꯄꯒꯤꯒ ꯌꯥꯝ ꯇꯧꯕꯗꯣ
ꯅꯝꯗꯣꯏꯅꯦ ꯂꯦꯝꯅꯗꯤ ꯃꯥꯡꯕ ꯌꯥꯕ꯭ꯔꯣ ꯏꯃꯥꯟꯅꯕꯤ ꯂꯣꯏ ꯅꯝꯗꯣꯏꯅꯦ
ꯑꯗꯨꯅꯦ
ꯑꯗꯨꯗꯤ ꯏꯃꯥꯟꯅꯕꯤ ꯑꯩꯗꯣ ꯆꯥꯛ ꯆꯥꯕꯩ ꯀꯧꯔꯛꯑꯦꯅꯦ ꯑꯈꯣꯏ ꯃꯥꯅ
ꯍꯣꯏ ꯍꯣꯏ ꯆꯥꯊꯣꯛ ꯍꯣꯏ ꯍꯣꯏ ꯆꯥꯊꯣꯛꯎꯔꯣ ꯍꯌꯦꯡꯅꯦ ꯄꯨꯜꯂꯒ ꯐꯖꯅ ꯇꯧꯔꯁꯦ
ꯎꯝ ꯊꯝꯃꯦ ꯊꯝꯃꯦ
ꯍꯣꯏ ꯍꯣꯏ ꯍꯣꯏ